ꯅ
ꯋꯥꯗꯤ ꯋꯥꯔꯝꯒꯅꯤꯀꯣ ꯍꯦꯂꯣ
ꯇꯔꯝꯕ꯭ꯔꯥ ꯍꯥꯏꯕ꯭ꯔꯥ
ꯋꯥꯗꯤ ꯋꯥꯔꯝꯅꯤꯕ ꯅꯪ
ꯑꯣ ꯑꯃꯔꯛ ꯉꯥꯏꯌꯨ ꯉꯥꯏꯌꯨ ꯉꯥꯏꯌꯨ
ꯎꯝ ꯍꯥꯏꯌꯣ ꯄꯥꯎ ꯃꯔꯛ ꯑꯩꯒꯤ ꯃꯔꯨꯞ ꯄꯨ ꯈꯣꯝꯈꯤꯒꯦ ꯍꯜꯂꯣ ꯁꯥꯕ꯭ꯔꯣ
ꯆꯥꯔꯦ
ꯑꯥ ꯍꯥꯏ ꯅꯣꯏ ꯑꯃꯥꯗꯣ ꯆꯠꯂꯕ꯭ꯔꯣ
ꯑ ꯑꯥ
ꯅꯣꯏ ꯉꯁꯤ ꯑꯃ ꯁꯣꯞꯄꯤꯡ ꯑꯃꯨꯛꯀ ꯆꯠꯅꯤ ꯍꯥꯏꯕꯗꯣ
ꯍꯣꯏ ꯆꯠꯂꯦ ꯑꯗꯨꯝ ꯍꯂꯛꯄ ꯉꯥꯏꯔꯤꯗ
ꯑ ꯁꯥꯕꯗꯨ ꯂꯣꯏꯔꯦꯀꯣ
ꯁꯥꯃꯟꯗꯅ ꯁꯤꯒꯦ ꯇꯧꯔꯦ ꯎꯄꯥꯏ ꯂꯩꯇꯦ
ꯁꯤꯗꯁꯨ ꯈꯨꯁꯥꯥ ꯑꯃ ꯂꯣꯏꯔꯦ ꯁꯥꯕꯅ
ꯆꯥꯗ꯭ꯔꯤ ꯅꯣꯡꯆꯨꯔꯗꯤ ꯐꯥꯗꯣꯏꯅꯦ
ꯎꯝ ꯑꯩꯗꯤ ꯉꯁꯤ ꯅꯣꯡ ꯆꯨ ꯄꯔꯅ ꯑꯗ ꯈꯜꯂꯝꯕꯅꯦꯕ ꯑꯌꯨꯛꯇ ꯑꯩꯈꯣꯏ ꯋꯥꯔꯗꯦꯟꯅ ꯋꯤꯟꯗꯣ ꯀ꯭ꯂꯣꯁ ꯇꯧꯕ ꯋꯤꯟꯗꯣ ꯀ꯭ꯂꯣꯁ ꯇꯧꯑꯣꯅ ꯇꯧꯔꯛꯄꯒꯤꯀꯣ
ꯑꯗꯣ ꯈꯔꯗꯤ ꯃꯝꯃꯦ ꯃꯝ ꯃꯝꯗꯤ ꯃꯝꯃꯦ ꯑꯗꯣ ꯌꯥꯝꯅ ꯀꯩꯅꯣꯗꯤ ꯇꯧꯗꯤ ꯇꯧꯗꯦ ꯉꯁꯤꯗꯤ ꯈꯔꯥꯗꯤ ꯃꯝꯗꯤ ꯃꯝꯃꯦ ꯑꯗꯨꯒꯤꯅꯦ
ꯂꯣꯏꯋꯥꯔꯦꯗ
ꯑꯝ ꯂꯣꯏꯔꯦ
ꯁꯥꯕꯅ ꯁꯥꯕꯅ ꯅꯪꯒꯤ ꯃꯔꯨꯞ ꯅꯨꯄꯤꯗꯨꯗꯤ ꯇꯧꯔꯔꯣꯏ ꯍꯥꯏꯕ꯭ꯔꯣ
ꯋꯥ ꯐꯦꯗ ꯑꯁꯄꯥꯁ ꯌꯥꯏ ꯍꯥ ꯑ ꯍꯥꯏꯕꯒꯤꯁꯨ
ꯁꯕꯅ ꯒ꯭ꯌꯥꯟ ꯇꯁꯤꯜꯂꯛꯇꯔꯦ
ꯑꯗꯨꯒꯅꯦ
ꯥꯁꯤ ꯈꯨꯁꯥꯁꯦ ꯎꯄꯥꯏ ꯂꯩꯥꯇꯦ
ꯑꯊꯨꯗ ꯑꯗꯨꯅꯦ ꯆꯨꯝꯗꯣꯏꯅꯦ
ꯍꯧꯖꯤꯛꯇꯤ ꯀꯔꯤ ꯇꯧꯔꯒ ꯂꯩꯕ꯭ꯔꯣ
ꯍꯧꯖꯤꯛꯇꯤ ꯐꯝꯔꯒ ꯂꯩꯌꯦꯅ ꯅꯪꯗꯤ ꯀꯔꯝꯍꯥꯏꯅ ꯇꯧ ꯀꯔꯃꯥꯏꯅ ꯇꯧꯔꯦ ꯃꯨꯛꯀꯥ ꯆꯠꯄꯗꯣ
ꯑꯃꯨꯛꯀ ꯑꯜꯇ꯭ꯔꯁꯥꯎꯟ
ꯎꯝ ꯑꯜꯇ꯭ꯔꯥꯁꯥꯎꯟ ꯂꯧꯑꯣ ꯍꯥꯏꯌꯦ
ꯎꯝ ꯑꯜꯇ꯭ꯔꯥꯁꯥꯎꯟ ꯃꯣꯀꯜ ꯂꯥꯛꯑꯣ ꯂꯥꯛꯑꯣ ꯃꯣꯀꯜ ꯂꯥꯛꯑꯣ ꯑꯗꯨꯒ ꯒꯤ ꯑꯩꯒꯤꯗꯣ ꯀꯔꯤ ꯇꯧꯒꯦꯔꯥꯗꯣ ꯔꯤꯖꯜꯗꯣ ꯈꯪꯅꯔꯛꯀꯅꯤꯅ ꯍꯥꯏꯌꯦꯕ ꯎꯝ
ꯑꯗꯣ ꯂꯧꯔꯕ꯭ꯔꯣ
ꯂꯧꯧꯗꯦ ꯑꯗꯨ ꯅꯅꯤꯡꯉꯥꯏꯗꯣ ꯑꯇꯣꯞꯄꯗ ꯆꯠꯂꯒ ꯂꯥꯎꯕ ꯌꯥꯗꯦ ꯍꯥꯏꯌꯦ ꯃꯣꯏꯒꯤ ꯑꯩꯅ ꯉꯁꯤ ꯆꯠꯄꯗꯤ ꯒꯣꯔꯃꯦꯟ ꯍꯣꯁꯄꯤꯇꯥꯜ ꯑꯣꯏꯕꯅꯤꯅꯀꯣ
ꯍꯣꯏ
ꯎ ꯃꯣꯏꯒꯤ ꯍꯣꯁꯄꯤꯇꯥꯜꯗ ꯈꯛꯇ ꯂꯥꯎꯒꯅꯤꯍ ꯑꯗꯨ ꯎ ꯄ꯭ꯔꯦꯒꯅꯦꯟꯒꯤ ꯅꯨꯄꯤ ꯌꯥꯝ ꯌꯥꯝꯃꯦꯕ ꯑꯗꯨꯗ ꯃꯣꯏꯒꯤꯁꯨ ꯌꯦꯡ ꯅꯤ ꯑꯩꯒꯤꯁꯨ ꯌꯦꯡꯒꯅꯤ ꯑꯗꯨ ꯑꯩꯈꯣꯏꯒꯤ ꯑꯜꯇ꯭ꯔ ꯁꯥꯎꯟꯗ ꯄꯨꯟꯅꯗꯤ ꯉꯁꯤꯒꯤꯗꯤ ꯌꯦꯡꯕ ꯐꯪꯉꯔꯣꯏ ꯕ
ꯎꯝ ꯅꯣꯏ ꯌꯥꯝꯕꯒꯤꯀꯣ
ꯎꯝ ꯃꯟꯗꯦꯒ ꯊꯥꯔꯁꯗꯦ ꯈꯥꯛꯛꯇꯅꯤ ꯍꯥꯏꯌꯦꯕ ꯑꯗꯨꯁꯨ ꯑꯗꯨꯅꯤꯅ ꯅꯍꯥꯟ ꯑꯜꯇ꯭ꯔ ꯁꯥꯎꯟꯗ ꯂꯥꯎꯕꯅꯤꯅ ꯑꯗꯨꯝ ꯍꯤꯗꯥꯛ ꯀꯨꯝꯕꯗꯣ ꯍꯥꯏꯕꯗꯤ ꯩꯇꯃꯤꯗꯤ ꯀ ꯍ ꯇꯥꯈꯣꯏ ꯇꯣ ꯍꯅ ꯑꯗꯨꯝ ꯆꯥꯔꯁꯦꯅ ꯑꯩꯈꯣꯏ ꯃꯥꯅꯁꯨ ꯍꯥꯏꯔꯛꯈ꯭ꯔꯦꯕ ꯑꯗꯨꯒ ꯑꯩꯕꯨ ꯑꯦꯛꯁꯔꯁꯥꯏꯁꯀꯨꯝꯕ ꯈꯔ ꯇꯥꯛꯑꯣ ꯍꯥꯏꯌꯦꯦ
ꯍꯥꯏ ꯍꯁꯨ ꯍꯥꯏꯅꯦ
ꯎꯝ ꯑꯗꯨꯒ ꯇꯦꯟꯁꯟꯒꯨꯝꯕ ꯂꯩꯒꯅꯨ ꯑꯩꯒꯤ ꯂꯥꯏꯐ ꯏꯁꯇꯥꯏꯜ ꯆꯦꯟꯖ ꯇꯧ ꯍ ꯃꯥꯏꯅ ꯂꯥꯏꯐ ꯏꯁꯇꯥꯏꯜꯁꯦ ꯆꯦꯟꯖ ꯇꯧꯗꯣꯏꯅꯣ ꯑꯩ ꯈꯪꯗ꯭ꯔꯦꯅꯦ
ꯍꯅ ꯇꯨꯝꯃꯣ ꯉꯟꯅ ꯍꯒꯗꯣ ꯭ꯔꯦꯛꯐꯥꯁ ꯇꯑꯣꯣ
ꯕ꯭ꯔꯦꯛꯐꯥꯁꯇꯤ ꯏꯁꯀꯤꯞ ꯇꯥꯎꯧꯕ ꯌꯥꯗ꯭ꯔꯦ
ꯍꯋꯥꯒ ꯆꯥꯔꯒ ꯑꯗꯨꯒ ꯅꯠꯇ꯭ꯔꯒ ꯈꯔ ꯑꯗꯨꯝ ꯑꯦꯛꯁꯔꯁꯥꯏꯁꯇ ꯈꯔ ꯇꯧꯋ ꯑꯗꯨꯅꯤ ꯅ ꯉꯟꯅ ꯃ ꯍꯥ ꯨꯅꯤ ꯇꯂꯒ ꯁꯥꯊꯦ
ꯎꯝ ꯍꯪꯗ ꯇꯦꯟ ꯁꯥꯟꯁꯨ ꯂꯥꯏꯕꯩ ꯑꯗꯦ ꯍꯥꯏꯥꯏ
ꯑꯗꯨꯅꯦꯃꯥꯏ ꯍꯅꯦꯁ ꯏꯁꯇ꯭ꯔꯦꯁ ꯂꯩꯔꯗꯤ ꯌꯥꯗ ꯌꯥꯗꯦ ꯍꯥꯏꯕꯅꯦꯕ ꯇ꯭ꯔꯦꯁꯇꯨꯅ ꯑꯩꯈꯣꯏꯒꯤꯀꯣ ꯑꯗꯣ ꯦꯇꯥꯕꯣꯂꯤꯖꯝꯒ ꯀꯅꯦꯛ ꯀꯒꯤ ꯌꯥꯗꯦ ꯍꯥꯏ ꯑꯗꯨꯒꯤꯅꯤꯅ ꯑꯩꯁꯨ ꯈꯣꯡ ꯌꯥꯝ ꯊꯔꯅꯦ ꯑꯩ ꯏꯁꯇ꯭ꯔꯦꯁ ꯂꯩꯕ ꯌꯥꯗꯦ ꯏꯁꯇ꯭ꯔꯦꯁ ꯂꯩꯕ ꯌꯥꯗꯦꯅꯇ ꯐꯟꯖꯤꯟ ꯍꯟꯖꯤꯦ ꯑꯁ ꯑꯩ ꯐꯖꯅ ꯏꯁꯇ꯭ꯔꯦꯁ ꯂꯩꯈ꯭ꯔꯦ ꯑꯩꯗꯤ ꯅꯍꯥꯟꯗꯣ ꯑꯩꯈꯣꯏꯒꯤꯗꯣ ꯑꯗꯨꯒꯤꯗꯤ ꯑꯗꯨꯒꯤꯅꯦꯕ ꯑꯇꯣꯞꯄꯁꯤꯡ ꯑꯇꯣꯞꯄꯒꯤꯀꯣ ꯏꯁꯇ꯭ꯔꯦꯁ ꯑꯃꯨꯛꯀ ꯌꯥꯍꯜꯂꯗꯤ ꯑꯩ ꯁꯤꯔ ꯇꯥꯔꯅꯤ ꯍꯥꯏꯅ ꯂꯩꯅꯤ ꯑꯗꯨꯗꯤ ꯑꯩꯅꯣ
ꯎꯝ ꯑꯗꯨ ꯇꯦꯟꯁꯟ ꯂꯩꯕ ꯌꯥꯗꯦ ꯑꯦꯛꯁꯔꯁꯥꯏꯁ ꯈꯔ ꯇꯥꯑꯣꯣ ꯑꯗꯨꯒ ꯚꯦꯠ ꯏꯁꯇꯦꯕꯜ ꯈꯔ ꯆꯥꯑꯣꯅ ꯍꯥꯏꯌꯦ ꯍꯟꯗꯥꯛꯁꯦ
ꯎꯝ ꯍꯔꯀꯣ ꯐꯕ ꯀꯣ ꯍꯥꯏꯔ ꯂꯔ ꯂꯩꯕ ꯍꯕ ꯍꯥꯏꯅꯦꯦꯗ
ꯎꯝ ꯒ꯭ꯔꯤꯟ ꯂꯤꯐꯤ ꯚꯦꯖꯤꯇꯦꯕꯜꯁꯎꯟ ꯑꯁ ꯐꯪꯗ꯭ꯔꯦ ꯍꯣꯁꯇꯦꯜ ꯃ ꯆꯠ ꯅꯤꯡꯉꯥꯏ ꯂꯩꯕꯗꯣꯁꯄꯤꯅꯥꯁꯀꯨꯝꯕꯗꯤ ꯑꯗꯨꯝ ꯆꯥꯔꯁꯤꯔꯅ ꯈꯜꯂ ꯂꯅꯤ
ꯍꯁꯣꯗ ꯍꯥꯏꯔꯗꯤ ꯋꯥꯗꯤ ꯋꯥꯕꯅꯦ ꯆꯥꯕ ꯐꯪꯗꯕꯗꯣ ꯐ ꯇ ꯌ
ꯃꯐꯝꯗ ꯑꯗꯨꯝ ꯑꯦꯚ꯭ꯔꯤ ꯋꯤꯛꯇꯛꯇꯤ ꯆꯠꯂꯒ ꯅꯨꯃꯤꯠ ꯑꯃ ꯑꯅꯤꯁꯦ ꯁ꯭ꯄꯤꯅꯥꯆꯗꯣ ꯇꯝ ꯆꯥꯔꯖꯦꯔꯥꯅ ꯈꯟꯃ
ꯍꯥ ꯑꯍꯥꯟꯕꯗꯗꯤꯀꯣ ꯕꯖꯥꯔꯅ ꯑꯗꯨ ꯈꯣꯂꯛꯇꯔꯅꯤ ꯈꯕ꯭ꯔꯥ ꯗꯋꯥ ꯈꯔꯗ ꯍꯥꯏꯗꯤ ꯑ ꯍꯣꯏ ꯇꯨ ꯁꯣ ꯇ ꯀꯩꯅꯣ ꯈꯪꯗꯦ ꯑꯗꯨꯃꯥꯏꯅ ꯇꯧꯕꯗꯣ ꯁꯃꯥꯏꯅ ꯇꯧꯕꯅꯦ ꯑꯩꯁꯨ ꯑꯍꯥꯟꯕꯗꯗꯤ ꯀꯤꯕꯒꯤ ꯐꯖꯅ ꯄꯨꯔꯛꯀꯧꯋꯦꯕ ꯑꯗꯣ ꯈꯔ ꯂꯩꯔꯀꯥꯟꯗ ꯐꯣꯂꯣ ꯇꯧꯕ ꯉꯝꯗꯕ ꯀꯔꯤꯒꯅ ꯏꯁꯥꯅ ꯑꯗꯨꯝ ꯔꯤꯂꯦꯛꯁ ꯂꯧꯕꯗꯣ ꯍꯧꯔꯦꯕ ꯑꯩꯁꯨ ꯑꯗꯨꯃꯥꯏꯅ ꯇꯧꯕꯅꯦ ꯍꯧꯖꯤꯛꯀꯥꯟ ꯌꯥꯗ꯭ꯔꯦ ꯑꯗꯣ ꯍꯌꯦꯡ ꯀꯩꯅꯣ ꯔꯦꯗ ꯀꯣ ꯆꯥꯅ ꯂ ꯑꯗꯨꯝ ꯑꯗꯨꯗꯤ ꯁꯣꯏꯗꯅ ꯍꯧꯔꯅꯤꯕ ꯑꯗꯨꯃꯥꯏꯅ ꯇꯧꯕꯗꯣ ꯅꯤꯅ ꯑꯩ ꯉꯇ ꯉꯇꯅ ꯇꯣꯡꯅꯩꯗꯣ
ꯑꯩꯁꯨ ꯁꯤꯗꯗꯤ ꯎꯄꯥꯏ ꯂꯩꯇ꯭ꯔꯦ ꯑꯗ ꯂꯛꯑꯥꯗꯤ ꯍꯣꯠꯅꯔꯅꯤ ꯗꯨ ꯁꯕ ꯇꯨꯝ ꯌꯥꯔ ꯔꯣꯏꯗꯕꯒꯤꯅꯦ ꯃꯥ ꯊꯥ ꯁꯥꯔꯤꯁꯦ ꯍꯧꯖꯤꯛ
ꯗꯨꯒ ꯃꯥꯗꯨꯅ ꯎꯝ ꯑꯩ ꯉꯔꯥꯡꯗ ꯇꯨꯝꯕ ꯌꯥꯗꯕꯒꯦ ꯇꯨꯝꯕ ꯃꯇꯝ ꯍꯦꯟꯕꯒꯤ ꯗꯨꯝ ꯄꯨꯡ ꯑꯍꯨꯝꯗ ꯇꯨꯝꯕ ꯑꯩꯁꯨ ꯉꯔꯥꯡꯒꯤ ꯑꯗꯨꯃꯛ
ꯑꯧ ꯁꯃꯟꯕꯒꯤ ꯍꯪꯕ ꯉꯝꯃꯔꯣꯏꯕ ꯃꯤ
ꯎꯝ ꯎꯝ
ꯁꯥꯗꯗꯤ ꯀꯅꯥꯅ ꯉꯝꯔꯒꯦꯔ ꯀꯋꯥꯗ ꯂꯣꯏꯔꯦ ꯍꯧꯖꯤꯛꯀꯥꯟꯁꯦ
ꯑ꯭ꯔ
ꯍꯣꯏꯗꯤ ꯈꯔ ꯑꯦꯁꯤ ꯂꯩꯕꯅꯤꯅ ꯈꯔ ꯐꯥꯔꯕ ꯋꯥꯅꯤ ꯅꯠꯇ꯭ꯔꯗꯤ
ꯍ ꯑꯦꯁꯤ ꯂꯩꯥꯏꯕꯔꯤ ꯐꯑꯒ
ꯋꯥꯗ ꯂꯣꯏꯔꯦ ꯂꯣꯏꯔꯦ ꯂꯣꯏꯔꯦ
ꯎꯝ ꯃꯁꯤ ꯑꯩꯒꯤ ꯄꯣꯠꯁꯦ ꯐꯖꯅ ꯁꯠ ꯁꯠ ꯁ ꯛ ꯁꯠ ꯁꯠ ꯁꯦꯠꯇꯣꯛꯔꯒ ꯀꯣ ꯑꯉꯅ ꯍꯋꯥ ꯂꯥꯏ ꯆ
ꯑꯣ ꯆꯠꯂꯒꯦꯔꯥ ꯅꯥꯡꯁꯦ
ꯑꯣ ꯑꯁ ꯅꯣꯡꯁꯦ ꯈꯔ ꯏꯪꯔꯗꯤ ꯐꯥꯅꯤꯀꯣ ꯅꯣꯏ ꯆꯠꯄ ꯃꯇꯝꯗ ꯑꯥꯗ ꯅ ꯑꯩꯒꯤ ꯌꯨꯝꯗꯣ ꯑꯃꯨꯛꯀ ꯁꯦꯝꯗꯣꯛꯀꯅꯤ
ꯍꯁꯔꯅꯦ ꯑꯗꯨꯅꯦ ꯅ ꯈꯔ ꯂꯩꯔꯗꯤ ꯎ ꯍ ꯁꯤꯁꯦ ꯅ ꯏ ꯐꯅꯤ ꯂꯩ
ꯍꯣꯏ ꯅꯣꯡ ꯆꯨꯔꯗꯤ ꯑꯁ ꯑꯥꯗꯁꯨ ꯈꯔ ꯏꯪꯕ ꯇꯞꯅꯤꯡꯉꯩ ꯊꯥ ꯌꯥꯝ ꯁꯥꯏꯗ ꯁꯥꯕꯅ
ꯎ
ꯁꯥꯕꯅ ꯈꯥꯡꯕ ꯉꯝꯗꯕꯁꯦ ꯍ ꯋꯥꯔꯦꯕ
ꯗ꯭ꯔꯦ ꯃꯥꯂꯗ ꯃꯨ ꯀ ꯆ ꯂꯩꯔ ꯌꯦꯡꯕ ꯑꯗꯨꯇꯤ ꯈꯥꯏꯁꯗ
ꯌꯦꯡꯂꯨꯔꯣꯏ ꯑꯩ ꯊꯥꯔꯁꯗꯦꯗꯗꯤ ꯍꯜꯂꯛꯈ꯭ꯔꯅꯤ
ꯁꯤꯗ
ꯎꯝ ꯎꯄꯥꯏ ꯂꯩꯇ꯭ꯔꯒ ꯑꯗꯨꯝ ꯐꯠꯇꯦꯒꯨꯝꯕ ꯍꯥꯏꯔꯗꯤ ꯑꯗꯨꯗ ꯑꯗꯨꯝ ꯑꯜꯇ꯭ꯔ ꯁꯥꯎꯟꯒꯨꯝꯕꯗꯣ ꯑꯃꯨꯛꯀ ꯈꯣꯏ ꯒꯤ ꯀꯣꯂꯦꯖꯀꯤ ꯍꯣꯁꯄꯤꯇꯥꯜꯒꯨꯝꯕꯗ ꯑꯗꯨꯝ ꯂꯥꯎꯕ ꯇꯥꯔꯦꯗ
ꯂ ꯍꯣꯁꯄꯤꯌꯥ ꯍꯁꯄꯤꯗꯤ
ꯍꯥꯥ
ꯑ ꯑ ꯒꯥꯏꯅꯤꯗ ꯍꯣꯁꯇꯦꯜꯗ ꯑꯥ ꯑꯁꯤ ꯍꯣꯁꯄꯤꯇꯥꯜꯗ ꯆꯠꯂꯣꯅ ꯑꯁꯤꯒꯤ ꯊꯪꯒꯦ
ꯑꯩꯈꯣꯏꯒꯤ ꯍꯣꯁꯄꯤꯇꯥꯜꯗꯁꯨ ꯂꯩꯔꯝꯒꯅꯦꯕ
ꯒꯥꯏꯅꯤꯁꯨ ꯑꯗꯨ ꯄꯔꯥꯏꯚꯦꯠ ꯑꯣꯏꯌꯦꯅ
ꯎꯝ ꯑꯗꯨ ꯑꯩꯈꯣꯏꯒꯤꯗꯤ ꯈꯔ ꯌꯦꯡꯕꯤꯕꯅꯦꯕ ꯃꯣꯏ ꯁꯇꯨꯗꯦꯟꯠ ꯁꯤꯒꯤꯗꯤ ꯎꯝ ꯍꯣꯁꯄꯤꯇꯥꯜꯒꯨꯝꯕ ꯆꯥꯡꯕꯗꯣ ꯏꯁꯇꯨꯗꯦꯟꯒꯤꯗꯤ ꯑꯃ ꯑ ꯈꯔ ꯌꯦꯡꯕꯤꯕꯅꯤ
ꯐꯥꯏꯅ ꯑꯗꯨꯇꯦ
ꯎꯝ
ꯍꯣꯁꯄꯤꯇꯥꯜꯗꯁꯨ ꯍꯣꯁꯄꯤꯇꯥꯜꯁꯨ ꯂꯩꯌꯦ ꯐꯥꯏꯌꯦ
ꯑꯁ ꯈꯪꯗꯦꯗ ꯊꯥꯕ꯭ꯔꯥ ꯐꯠꯇꯕ꯭ꯔꯥꯒꯟ ꯇꯥꯗꯤꯦ
ꯅꯪ ꯀ꯭ꯔꯝ ꯀꯥꯟꯗ ꯂꯥꯛꯗꯣꯏꯅꯣ
ꯊꯔꯁꯗꯦꯗ
ꯍꯁꯇ
ꯎꯝ
ꯊꯔꯁꯗꯦꯗ ꯂꯥꯛꯑꯅꯤ
ꯎꯝ ꯀꯗꯤ
ꯍꯥꯥ
ꯅꯔꯣꯛꯀ ꯑꯃꯗꯣ ꯐꯤꯁꯤ ꯃꯤꯅꯥꯕꯗꯣ ꯀꯥꯇ꯭ꯔꯦ ꯍꯥꯏꯒꯤ ꯃꯤꯗꯣ
ꯔꯤ ꯍꯥꯏꯕ
ꯁꯤ ꯃꯤꯅ ꯍꯥꯏꯕꯗ ꯋꯥꯏ ꯋꯥꯏꯕꯗꯣ
ꯍꯥ
ꯏ ꯃꯤꯟ ꯍꯥꯏꯕꯗꯣ ꯋꯥꯏ ꯑꯣꯏꯕꯗꯣ
ꯐꯝꯗꯥꯏ
ꯑꯁꯣ
ꯍꯥꯥ
ꯑꯐꯣ
ꯑꯣ ꯇꯨ ꯀꯣ ꯐꯤꯁ
ꯑꯣ ꯑꯣ ꯑꯣ ꯎꯝ ꯇꯃꯤ ꯀꯧ
ꯑꯥ ꯍꯥꯏꯗꯤ ꯀꯔꯤ ꯍꯥꯏꯕ꯭ꯔꯥꯅ ꯇꯥꯎꯧꯕꯅꯦ ꯍꯧꯖꯤꯛ
ꯍꯣꯏ ꯑꯗꯨꯅꯦ ꯑꯗꯨꯒꯤꯁꯨ ꯑꯗꯨꯗꯣ ꯀꯌꯥ ꯀꯌꯥ ꯌꯣꯟꯒꯦ
ꯐꯤꯐꯇꯤ ꯃꯥꯂꯦ
ꯔꯍꯤꯕꯤꯔꯣ ꯀꯦ ꯁ
ꯑꯣ ꯆꯥꯅꯤꯡꯕ꯭ꯔꯣ
ꯆꯔꯅ
ꯍꯣꯏ ꯂꯩꯕꯤꯒꯦꯅꯦ ꯀꯌꯥꯕꯤꯗꯣꯏꯅꯣ
ꯌꯥ ꯐꯁꯁꯨ ꯌꯥꯑꯒ
ꯑ ꯑꯁ ꯁꯪꯗ꯭ꯔꯦꯅꯦ ꯁꯥꯕꯁꯦ
ꯎꯝ
ꯏꯕꯥꯅꯤ ꯑꯗꯨ ꯅꯨꯃꯤꯠꯇ ꯊꯦꯡꯅꯗ꯭ꯔꯗꯤ ꯅꯣꯏꯒꯤ ꯇꯅꯤꯡꯀꯣꯛ ꯀꯨꯝꯕꯁꯦ
ꯑꯗꯨꯅꯦꯅ ꯑꯗꯨꯗꯒꯤ ꯑꯗꯨ ꯑꯗꯨ ꯅꯨꯃꯤꯠꯇ ꯁꯤꯅꯕꯕꯅꯤ ꯍꯥꯏꯔꯤ ꯑꯗꯨ
ꯑꯥ ꯄꯥꯅꯤꯡꯉꯥꯏ ꯀꯤꯖꯩꯑꯕ ꯑꯗꯨ ꯅꯤꯡꯀꯣꯛꯄꯗꯤ ꯈꯔꯗꯤ ꯐꯥꯗꯤ ꯐꯥꯒꯦꯔꯥ ꯀꯥꯡꯕꯁꯨ ꯏꯁꯤꯡꯗ ꯇꯤꯜꯂꯗꯤꯀꯣ
ꯍꯣꯏ
ꯎꯝ
ꯁꯦꯝꯗ꯭ꯔꯁꯨ ꯌꯥꯏꯦꯀꯣꯥꯕ ꯐ ꯍꯣꯏꯇꯤꯒꯤꯁꯨ ꯌꯥꯑꯗ
ꯑ ꯄ ꯀꯦ ꯐꯤꯐꯇꯤ ꯐꯤꯐꯇꯤꯣ ꯑꯗꯨꯁꯨ ꯐꯪꯕ ꯗꯨꯀꯥꯟ ꯂꯩꯌꯦ ꯐꯪꯗꯕ ꯗꯨꯀꯥꯟ ꯂꯩ ꯑꯗꯨ ꯌꯦꯡꯁꯦ ꯑꯩ ꯋꯦꯟꯁꯗꯦꯗ ꯃꯄꯥꯟ ꯊꯣꯛꯑꯕꯀꯣ
ꯌꯥꯝꯅ ꯂꯩꯁꯨ ꯑꯗꯣ ꯐꯠꯀꯅꯤꯕ
ꯑꯣ ꯐ꯭ꯔꯤꯖ ꯂꯥꯏꯇꯦ ꯀꯏꯦ ꯀꯏꯅꯠꯇ ꯆꯠꯄꯅꯦꯕ
ꯑꯗꯨꯒ ꯑꯩꯗꯣ ꯊꯦꯡꯀ꯭ꯌꯨꯁꯨ ꯌꯥꯝ ꯆꯥꯅꯤꯡꯉꯒ ꯂꯩꯕꯅꯦ ꯑꯗꯣ
ꯎ ꯇꯤꯟꯐꯤꯁꯁꯨ ꯌꯣꯜꯂꯗꯤ ꯂꯩꯌꯦ ꯑꯁꯤꯗ ꯀꯌꯥ ꯀꯌꯥ ꯄꯤꯕ꯭ꯔꯥꯗꯤ ꯈꯥꯡꯗꯦ ꯈꯔꯥꯗꯤ ꯇꯥꯡꯕ ꯃꯥꯂꯤ
ꯅꯪꯒꯤ ꯄꯣꯠꯁꯤꯗꯤ ꯌꯥꯝꯗꯤ ꯌꯥꯝꯕꯅꯦ
ꯑꯗꯨ ꯑꯣꯏꯔꯁꯨ ꯆꯥꯅꯤꯡꯉꯗꯤ ꯑꯃ ꯑꯅꯤꯕꯨꯗꯤ ꯑꯗꯨꯝ ꯍꯥꯞꯆꯤꯟꯕ ꯌꯥꯅꯤꯅ
ꯄꯨꯅ ꯂꯣꯏꯔꯦꯕ ꯑꯗꯣ
ꯑꯣꯥ ꯑꯩ ꯃꯃꯥꯟ ꯍꯥꯡꯔꯒ ꯍꯥꯏꯔꯛꯀꯦ ꯅꯉꯣꯟꯗ
ꯁꯤꯁꯇꯤꯒ ꯑꯃ ꯄꯤꯗꯧ ꯃꯥꯜꯂꯦ
ꯑ ꯑꯁꯤꯗꯗꯤ ꯀꯌꯥ ꯄꯤꯕ꯭ꯔꯥꯗꯣ ꯐꯖꯅ ꯈꯪꯗꯕꯅꯤꯅ ꯅꯣꯏ ꯌꯣꯟꯕꯗ ꯀꯌꯥ ꯀꯌꯥꯗ ꯌꯣꯟꯕ꯭ꯔꯥ
ꯁꯤꯁꯇꯤꯒꯤ ꯑꯗꯨꯝ ꯌꯦꯡꯕ ꯂꯩꯕꯅꯦꯕ ꯍꯣꯏ ꯍꯣꯏ ꯀꯔꯃꯥꯏ ꯇꯕ꯭ꯔꯥ ꯁꯤꯗ ꯀ꯭ꯔꯃꯥꯏ ꯇꯕ꯭ꯔꯥ ꯍꯣꯡꯕ꯭ꯔꯥ ꯅꯠꯇ꯭ꯔꯒ ꯇꯥꯡꯕ꯭ꯔꯥ ꯑꯗꯨ
ꯎꯝ ꯑꯩ ꯆꯠꯂꯒ ꯍꯥꯡꯕꯤꯒꯦ
ꯑꯣꯝ